ꯋꯦꯟ ꯍꯜꯂꯣ
ꯑꯥ
ꯄꯥꯏꯀꯣ
ꯑꯥ ꯇꯥꯏꯌꯦ
ꯅꯪ ꯋꯥꯏ ꯐꯥꯏ ꯑꯣꯟ ꯇꯧꯕ꯭ꯔꯥ
ꯋꯥꯏ ꯐꯥꯏ ꯇꯧꯗꯦ
ꯋꯥꯏ ꯐꯥꯏꯗ ꯇꯧꯗ꯭ꯔꯗꯤ ꯅꯪꯒꯤ ꯅꯦꯋꯥꯛꯁꯦ ꯅꯨꯡꯉꯥꯏꯒꯗꯕ꯭ꯔꯅꯦ
ꯋꯥꯏ ꯐꯥꯏ ꯐꯪꯗꯦ ꯁꯤꯗꯗꯤ
ꯑꯣ ꯑꯗꯨ ꯅꯪꯒꯤ ꯅꯦꯠꯋꯔꯛꯇꯤ ꯂꯩꯕꯗꯤ ꯂꯩꯕ꯭ꯔꯥ
ꯍꯣꯏ ꯈꯔꯗꯤ ꯂꯩꯌꯦ
ꯍꯣꯏꯌꯦ ꯅꯦꯋꯔꯛ ꯑꯣꯟ ꯇꯧꯒꯗꯕꯅꯤ ꯀ ꯎꯝ ꯍꯧꯖꯤꯛꯇ ꯍꯜꯂꯛꯄ꯭ꯔꯥ ꯊꯕꯛ ꯆꯠꯄ
ꯍꯣꯏ ꯍꯧꯖꯤꯛꯇ ꯍꯂꯛꯑ
ꯑꯣ ꯅꯨꯡꯉꯥꯏꯕ꯭ꯔꯣ ꯑꯗꯨꯒ
ꯅꯨꯡꯉꯥꯏ ꯍꯥꯏꯕ ꯇꯥꯔꯦꯅꯦ
ꯀꯔꯤ ꯀꯔꯤ ꯊꯕꯛ ꯇꯧꯔꯤꯅꯣ ꯅꯪꯁꯦ
ꯈꯪꯈ꯭ꯔꯦꯗ ꯑꯗꯨꯝ ꯇꯧꯔꯤꯕꯅꯤ
ꯅ ꯏꯆꯦ ꯁꯨ ꯍꯜꯂꯛꯈ꯭ꯔꯕ꯭ꯔꯥ
ꯍꯣꯏ ꯍꯜꯂꯛꯈ꯭ꯔꯦ ꯏꯕꯥꯅꯤ ꯔꯣꯝꯗ ꯂꯩꯌꯦ
ꯑꯣ ꯎ ꯆꯦꯕꯨ ꯅꯆꯦꯒꯤꯁꯤ ꯅꯆꯦꯒꯤꯁꯨ ꯅꯪꯅ ꯇꯧꯕ ꯌꯥꯈ꯭ꯔꯦ ꯀꯣ
ꯍꯣꯏ ꯍꯣꯏ ꯌꯥꯏ
ꯎꯝ ꯃꯅꯤ ꯑ ꯃꯤꯅꯤꯠꯁꯦ ꯃꯣꯏꯅ ꯀꯠ ꯇꯧꯒꯅꯤꯅ ꯃꯣꯏꯅ ꯀꯠ ꯇꯧ ꯇ꯭ꯔꯤꯉꯩꯗꯗꯤ ꯀꯥ ꯇꯧꯒꯅꯨꯀꯣ
ꯍꯣꯏ ꯍꯣꯏ
ꯂꯩꯒꯗꯕꯅꯤ
ꯑ
ꯑꯩꯈꯣꯏ ꯑꯅꯤ ꯋꯥꯔꯤ ꯁꯥꯁꯦ ꯍꯧꯖꯤꯛ
ꯎꯝ
ꯏꯃꯥ ꯏꯄꯥꯕꯨ ꯅꯪ ꯀꯣꯜ ꯇꯧꯔꯕ꯭ꯔꯥ
ꯇꯔꯛꯑꯦ ꯍꯣꯏ
ꯑꯗꯨ ꯏꯄꯥ ꯀꯔꯤ ꯍꯥꯏꯕ꯭ꯔꯣ ꯍꯧꯖꯤꯛꯀꯥꯟ
ꯑꯩ ꯀꯔꯤꯁꯨ ꯍꯥꯏꯔꯝꯗꯦꯗ ꯑꯗꯨꯝ ꯂꯩꯌꯦ ꯍꯥꯏꯔꯤ
ꯑꯣ ꯅꯨꯡꯉꯥꯏꯔꯤ ꯍꯥꯏꯕ꯭ꯔꯣ
ꯅꯨꯡꯉꯥꯏꯔꯤꯌꯦꯦ ꯍꯥꯏꯔꯤ
ꯑꯗꯨ ꯏꯃꯥꯒꯤ ꯃꯔꯝꯗ
ꯏꯃꯥꯗꯒꯤ ꯐꯣꯟ ꯇꯧꯔꯛꯇ꯭ꯔꯦ ꯍꯥꯏꯌꯦꯦ
ꯑꯣ
ꯃꯥ ꯌꯁꯣ ꯐꯣꯟꯣꯟ ꯄꯨ ꯄꯤꯛ ꯇꯧꯗꯦ ꯍꯥꯏꯌꯦ
ꯑꯣ ꯅꯪ ꯏꯄꯥꯕꯨ ꯀꯣ ꯇꯧꯕ ꯀꯃꯥꯏꯅ ꯀꯔꯝ ꯀꯔꯤ ꯅꯨꯃꯤꯠꯇꯔꯥ ꯑꯣ ꯉꯔꯝ ꯒꯣꯁꯥꯟ ꯃꯃꯥꯗꯤ ꯐꯖꯅ ꯋꯥꯔꯤ ꯁꯥ ꯍꯥꯏꯌꯦꯅꯦ ꯏꯃꯥꯕꯨ
ꯑꯣ ꯀꯔꯝ ꯀꯔꯝꯅ ꯁꯥꯈꯤꯕ꯭ꯔꯥ ꯀꯣ
ꯑꯗꯨ ꯏꯃꯥꯅ ꯋꯥꯔꯤ ꯐꯖꯅ ꯁꯥꯏ ꯏꯃꯥꯁꯨ ꯍꯧꯖꯤꯛꯀꯥꯟ ꯃꯥꯒꯤ ꯑꯁꯤꯗꯣ ꯃꯥꯒꯤ ꯅꯤꯗꯣ ꯌꯥꯝ ꯑ ꯌꯥꯝꯅ ꯅꯨꯡꯉꯥꯏꯇꯦ ꯍꯥꯏꯕꯀꯣ
ꯎꯝ
ꯇꯦ ꯑꯗꯨꯒꯤ ꯃꯥꯁꯨ ꯆꯦꯛꯑꯞ ꯆꯠꯂꯒ ꯂꯩ ꯍꯥꯏꯌꯦ
ꯑꯣ ꯀꯔꯤꯅ ꯅꯨꯡꯉꯥꯏꯇꯕ꯭ꯔꯥ ꯈꯣꯡꯅꯔ
ꯍꯣꯏ ꯃꯥꯒꯤ ꯈꯣꯡ ꯅꯨꯡꯉꯥꯏꯇꯕꯗꯣ
ꯑꯥ ꯑꯥ
ꯀ ꯍꯧꯔꯛꯄ ꯃꯥꯜꯂꯦ ꯑꯗꯨꯒ ꯆꯅꯤꯃꯥꯅ ꯀꯣꯜ ꯇꯧꯔꯒ ꯅꯪ ꯑꯗꯨꯗ ꯇ꯭ꯔꯤꯠꯃꯦꯟ ꯆꯠꯂꯗꯤ ꯌꯨꯝ ꯑꯃꯗꯀꯣ ꯑꯣ ꯍꯣꯏ ꯀꯔꯤ ꯈꯨꯟ ꯑꯃꯗ ꯃ ꯃꯣꯏꯒꯤ ꯈꯨꯟ ꯅꯠꯇꯕ ꯈꯨꯟ ꯑꯃꯗ ꯆꯦꯛꯀꯑꯞ ꯆꯠꯂꯦ ꯍꯥꯏꯌꯦꯦ ꯑꯗꯨ ꯆꯦꯛꯀꯑꯞ ꯆꯠꯂꯒ ꯑ ꯒꯣꯁꯥꯟꯒꯤ ꯏꯃꯥꯅ ꯑ ꯑ ꯅꯪꯁꯦꯀꯞ ꯆꯠꯂꯗꯤꯁꯂꯣ ꯑꯣ ꯐꯖꯅ ꯑꯗꯨ ꯆꯠꯄ ꯂꯣꯏꯔꯒ ꯀꯣ ꯑ ꯅꯪ ꯐꯠꯇ꯭ꯔꯦ ꯍꯥꯏꯔꯗꯤ ꯑꯗꯨ ꯅꯨꯄꯥꯅ ꯅꯪꯕꯨ ꯇꯧꯕ ꯉꯝꯗꯦ ꯍꯥꯏꯔꯗꯤ ꯑꯩꯈꯣꯏ ꯇꯃꯦꯡꯂꯣꯡꯗ ꯏꯄꯥꯒ ꯅꯕꯅꯤ ꯂꯥꯛꯑꯣ ꯅꯪꯁꯨ ꯌꯨꯝ ꯂꯥꯛꯅꯕ ꯇꯧꯑꯣꯅ ꯒꯣꯁꯟꯒꯤ ꯃꯃꯥꯅ ꯍꯥꯏꯈ꯭ꯔꯦ ꯍꯥꯏꯌꯦ ꯑꯗꯨ ꯍꯥꯏꯔꯒ ꯃꯥ ꯆꯦ ꯍꯣꯏ ꯌꯦꯡꯒꯦ ꯈꯪꯗ꯭ꯔꯦ ꯌꯦꯡꯒꯦ ꯍꯥꯑꯦ ꯍꯥꯑꯦ꯫
ꯑꯥꯎ-
ꯁꯟ ꯃꯃꯥꯅ ꯄꯤꯛ ꯇꯧ ꯑꯣ ꯀꯣꯜ ꯇꯧꯔꯗꯤ ꯑꯗꯨꯝ ꯄꯤꯛ ꯇꯧꯕ ꯃꯥꯜꯂꯦ ꯏꯃꯥꯁꯦ꯫
ꯑꯣ ꯑꯩꯒꯤ ꯐꯣꯟꯗꯤ ꯁꯨꯛꯇꯧ ꯇꯧꯕꯤꯗꯦꯅꯦ꯫
ꯑꯣ ꯍꯧꯖꯤꯛꯀꯥꯟꯁꯨ ꯅꯪ ꯇꯧꯕ꯭ꯔꯥ ꯑꯣ꯫
ꯑꯗꯣ ꯉꯔꯥꯡꯗꯤ ꯇꯧ ꯎꯝ ꯇꯧꯕꯤꯗꯦ ꯁꯇꯔ ꯇꯩ ꯅꯨꯃꯤꯠꯇ ꯑꯗꯨꯝ ꯇꯧꯕꯀꯣ ꯑꯗꯨ ꯄꯦꯈꯥꯁꯦ ꯁꯨꯨꯛꯇꯥꯎ ꯇꯧꯗ꯭ꯔꯤꯕ
ꯑꯣ ꯑꯩꯈꯣꯏꯕꯨꯗꯤ ꯐꯖꯅ ꯍꯥꯏꯔꯒꯗꯤ ꯂꯩꯗꯤ ꯂꯩꯌꯦ ꯍꯥꯏꯌꯦ ꯏꯆꯥꯁꯤꯡꯗꯤ ꯑꯩꯒꯤ ꯏ ꯑꯩꯅ ꯄꯣꯛꯇ꯭ꯔꯁꯨ ꯑꯩꯅ ꯄꯣꯛꯄ ꯆꯞ ꯃꯥꯟꯅꯕꯅꯦ ꯂꯣꯏꯅꯃꯛ ꯑꯩꯕꯨ ꯅꯨꯡꯁꯤꯕꯤꯅꯦ꯫ ꯑꯗꯨꯝ ꯍꯥꯏꯌꯦ ꯍꯥꯏꯌꯦ ꯑꯗꯨ ꯏꯄꯥꯅ ꯒꯣꯜꯁꯟꯒꯤ ꯃꯃꯥꯗ ꯀꯣꯜ ꯇꯧꯔꯛꯄ ꯉꯔꯥꯡꯗꯣ ꯀꯣꯜ ꯇꯧꯅꯔꯒ ꯅꯃꯥꯕꯨ ꯀꯣꯜ ꯇꯧꯔꯒ ꯌꯦꯡꯉꯣ ꯃꯥꯅ ꯃꯥꯒꯤ ꯕ꯭ꯔꯗꯔꯁꯦ ꯑꯩꯉꯣꯟꯗ ꯀꯣꯜ ꯇꯧꯔꯛꯑꯦ ꯑꯦ ꯕ꯭ꯔꯗꯔꯅ ꯀꯣꯜ ꯇꯧꯔꯔꯒ ꯅꯪꯉꯣꯟꯗ ꯍꯥ ꯅꯤꯡꯉꯥꯏ ꯊꯤꯟꯕꯤꯒꯅꯤ ꯀꯔꯤꯁꯨ ꯋꯥꯔꯨꯔꯅꯨ ꯍꯥꯏꯌꯦ ꯍꯥꯏꯌꯦ꯫ ꯗꯨ ꯑꯥ ꯕ꯭ꯔꯗꯔꯅꯗꯤ ꯑꯗꯨꯝ ꯄꯤꯍꯟꯅꯤꯡꯕ ꯑꯩꯈꯣꯏꯗ꯫ ꯂꯨꯍꯣꯡꯈ꯭ꯔꯕꯅꯤꯅ ꯑꯗꯨꯝ ꯂꯨꯍꯣꯡꯈ꯭ꯔꯣ ꯍꯥꯏꯕꯗꯣ ꯑꯗꯨꯗꯨꯒꯤ ꯇꯥꯏꯞꯇ꯫ ꯍꯥꯏꯕꯒꯤ ꯏꯄꯥꯅꯁꯨ ꯗꯨꯝ ꯊꯥꯖꯔꯒ ꯂꯩꯕ ꯃꯥꯂꯦ ꯗꯨ ꯏꯄꯥꯒ ꯑꯁꯤ ꯃꯥꯒꯤ ꯕ꯭ꯔꯗꯔꯁꯦ ꯀꯣꯜ ꯑꯗꯨꯝ ꯇꯧꯕ ꯃꯥꯜꯂꯦ ꯇ ꯀꯣꯜ ꯗꯨꯝ ꯇꯧꯔꯒ ꯅꯣꯡꯃꯁꯨ ꯑꯗꯨ ꯕ꯭ꯔꯗꯔꯅ ꯍꯥꯌꯦ ꯍꯥꯌꯦ ꯀꯔꯤ ꯄꯣꯠꯆꯩ ꯑꯣꯢ ꯔꯁꯨ ꯄꯩꯁꯥ ꯑꯣꯏꯔꯁꯨ ꯀꯔꯤ ꯀꯔꯤ ꯃꯥꯅ ꯇꯥꯟꯕꯤꯕ ꯅꯣꯏ ꯑ ꯐꯦꯝꯂꯤ ꯑ ꯐꯦꯝꯂꯤ ꯇꯧꯕ ꯃꯇꯝꯗ ꯅꯣꯏꯅ ꯊꯥꯎ ꯑꯕꯤꯕ ꯄꯣꯠꯆꯥꯏꯁꯨ ꯀꯔꯤ ꯀꯔꯤꯁꯨ ꯅꯪꯒꯤꯅꯦ ꯃꯥꯅꯥ ꯑꯗꯨꯒ ꯃꯥꯅ ꯀꯔꯤ ꯀꯔꯤ ꯄꯨꯔꯑꯁꯨ ꯃꯥꯒꯨꯢ ꯐꯤꯔꯣꯟ ꯑꯣꯏꯔꯁꯨ ꯄꯣꯠꯆꯥꯏ ꯑꯣꯏꯔꯁꯨ ꯀꯔꯤ ꯀꯔꯤ ꯑꯣꯏꯁꯨ ꯑꯦ ꯃꯥꯒꯤꯅꯦ ꯅꯕ ꯑꯅꯤ ꯑꯦ ꯅꯕꯥꯅꯤ ꯑꯁꯤꯒꯨꯝꯕ ꯑꯁ ꯑꯁꯤꯗꯤ ꯃꯥꯒꯤ ꯏꯃꯥꯅ ꯇꯧꯕꯤꯕꯅꯦ ꯑꯩ ꯌꯨꯁ ꯇꯧꯕ ꯌꯥꯗꯦ ꯑꯁꯤꯒꯨꯝꯕ ꯇꯧꯕꯤꯒꯅꯨ ꯍꯥꯏꯌꯦ ꯍꯥꯌꯦ꯫
ꯑ
ꯗꯨ ꯏꯄꯥꯁꯦ ꯌꯥꯝꯅ ꯑꯥ ꯏꯃꯣꯁꯅꯦꯜ ꯑꯣꯏꯈ꯭ꯔꯕꯀꯣ ꯍꯥꯏꯕꯗꯤ ꯃꯥꯁꯦ ꯊꯥꯗꯣꯛꯄꯗꯣ
ꯎꯝ
ꯇꯕ ꯑꯗꯨ ꯀꯔꯤꯅꯣ ꯑꯩꯈꯣꯏꯒꯤ ꯒꯔꯗꯦꯟꯒꯨꯝꯕ ꯌꯦꯡꯔꯒ ꯂꯣꯏꯅꯃꯛ ꯃꯥꯒꯤ ꯊꯕꯛ ꯂꯩꯕꯀꯣ ꯃꯥꯒꯤ ꯊꯕꯛ ꯎꯕ ꯀꯥꯟꯗ ꯃꯥꯁꯦ ꯅꯨꯡꯉꯥꯏꯕ
ꯐꯪꯗꯦ ꯂꯩꯕ ꯉꯝꯗꯦ ꯍꯥꯏꯕ ꯏꯆꯦꯉꯣꯟꯗ ꯍꯥꯢꯈ꯭ꯔ ꯃꯥꯜꯂꯦ꯫ ꯑꯗꯨ ꯏꯆꯦꯅ ꯏꯃꯥꯗ ꯐꯖꯅ ꯀꯣꯠ ꯑ ꯑꯗꯨ ꯅꯠ ꯑꯥ ꯑꯗꯨ ꯅꯠꯇꯕ ꯋꯥꯔꯤ ꯃꯥꯁꯨ ꯂꯩꯔꯤ ꯑꯗꯨ ꯃꯥꯒꯤ ꯕ꯭ꯔꯗꯔꯅ ꯀꯣ ꯅꯣꯏꯒꯤ ꯑ ꯏꯃꯥꯅ ꯍꯥꯏꯕꯗꯤ ꯅꯣꯏ ꯃꯆꯥꯁꯤꯡꯁꯦ ꯆꯞ ꯃꯅ ꯑꯩꯅ ꯄꯣꯛꯄꯒꯨꯝꯕ ꯏꯆꯥ ꯉꯛꯇꯅꯦ ꯏꯆꯥ ꯑ ꯃꯥꯟꯕ ꯉꯛꯇꯅꯦ ꯂꯣꯏꯅꯃꯛ ꯐꯩ ꯑꯗꯨ ꯑꯣꯏꯔꯁꯨ ꯑꯩꯕꯨ ꯍꯤꯡꯃꯤꯟꯅ ꯒꯗꯕ ꯅꯨꯄꯥ ꯑꯃꯗꯤ ꯑꯅꯤꯕꯨ ꯍꯥꯏꯕꯅꯤꯀꯣ ꯑꯗꯨ ꯅꯨꯄꯥ ꯑꯃꯗꯤ ꯁꯨꯀꯣꯇꯧ ꯀꯣꯜ ꯁꯨꯛꯇꯧ ꯇꯧꯔꯛꯇꯦ ꯍꯧꯖꯤꯛ ꯐꯥꯎ ꯑꯗꯨ ꯍꯥꯏꯌꯦ ꯍꯥꯏꯌꯦ ꯑꯗꯨꯒꯤ ꯏꯃꯥꯒꯤ ꯀꯔꯤꯅꯣ ꯏꯃꯒꯤ ꯏꯕ꯭ꯔꯥꯗꯔꯅ ꯀꯣ
ꯎꯝ
ꯏꯄꯉꯣꯟꯗ ꯑꯗꯨꯝ ꯍꯩꯌꯦ ꯍꯩꯌꯦ ꯅꯣꯏ ꯃꯤ ꯂꯣꯏꯅꯃꯛ ꯂꯥꯛꯑꯣ ꯂꯥꯛꯑꯣ ꯍꯥꯏꯅ ꯀꯣꯜꯁꯨ ꯇꯧꯔꯛꯑꯦ ꯂꯣꯏꯅꯃꯛ ꯀꯣ ꯇꯧꯔꯛꯦ ꯑꯗꯨ ꯑꯣꯏꯔꯁꯨ ꯅꯆꯥ ꯈ꯭ꯣꯏꯗꯒꯤ ꯑꯄꯤꯛ ꯄꯥ ꯃꯆꯥꯗꯨ ꯃꯉꯣꯟ ꯃꯥꯅ ꯑ ꯅꯣꯏꯅ ꯍꯤꯡꯃꯤꯟꯅꯒꯗꯕ ꯅꯨꯄꯥꯗꯤ ꯀꯣ ꯇꯧꯔꯛꯇꯦꯅ ꯗ ꯏꯃꯥꯁꯦ ꯈꯔ ꯋꯥꯔꯒꯅꯦ ꯍꯥꯏꯕꯗꯣ ꯍꯥꯏꯕꯤꯕ ꯑꯗꯨꯒꯤ ꯏꯄꯥꯅ ꯑꯗꯨ ꯋꯥꯔꯤꯗꯣ ꯏꯆꯦ ꯉꯣꯟꯗꯀꯣ ꯏꯆꯦ ꯏꯆꯦ ꯉꯣꯟꯗ ꯀꯣꯜ ꯇꯧꯔꯒ ꯍꯥꯏꯕ ꯃꯥꯜꯂꯦ ꯑꯗꯨ ꯏꯆꯦꯅ ꯑꯩꯉꯣꯟꯗ ꯍꯥꯏꯌꯦ ꯅꯪ ꯑꯗꯤꯕꯨ ꯉꯁꯤ ꯐꯖꯅ ꯀꯣꯜ ꯇꯧꯑꯣ ꯇꯧꯔꯒ ꯑꯁꯤꯒꯨꯝꯕ ꯑꯣꯠ ꯔꯤꯗꯣ ꯐꯖꯅ ꯂꯤꯌꯣ ꯃꯥꯁꯦ ꯃꯥꯅ ꯑꯩꯈꯣꯏꯅ ꯀꯣꯜ ꯇꯧꯔꯁꯨ ꯏꯃꯥꯁꯦ ꯄꯤꯛ ꯇꯧꯗꯤ ꯇꯧꯅꯤ ꯑꯗꯨ ꯑꯣꯏꯔꯁꯨ ꯑꯗꯤꯒꯤ ꯀꯣꯜꯁꯦ ꯄꯥꯝꯗꯤ ꯄꯥꯝꯕ ꯃꯜꯂꯦ ꯍꯥꯏꯅ ꯀꯣ ꯍꯥꯏꯕꯗꯤ ꯃꯉꯣꯟꯗ ꯍꯤꯡꯒꯅꯤꯅ ꯑ ꯍꯤꯡꯃꯤꯟꯅ ꯒꯥꯅꯤꯅ ꯑꯗꯨꯒꯨꯝꯕ ꯑꯦꯁꯨꯔꯦꯟꯁꯇꯨ ꯍꯣꯏ ꯏꯃꯥ ꯅꯪ ꯅ ꯅꯪ ꯂꯥꯛꯑꯣ ꯍꯥꯏꯕꯒꯨꯝꯕ ꯅꯪ ꯂꯥꯛꯇ꯭ꯔꯗꯤ ꯍꯤꯡꯕ ꯌꯥꯔꯣꯏ ꯑꯗꯨꯒꯨꯝꯕ ꯍꯥꯏ ꯍꯥꯏꯕꯗꯣ ꯏꯃꯥꯅ ꯄꯥꯝꯕ ꯃꯥꯜꯂꯦ ꯑꯗꯨꯒꯤ ꯑꯁꯤꯒꯨꯝꯕ ꯐꯖꯅ ꯑꯗꯤꯕꯨ ꯀꯣ ꯇꯧꯔꯒ ꯐꯖꯅ ꯍꯥꯏꯒꯗꯕ ꯇꯧꯗ꯭ꯔꯤꯌꯦ ꯑꯩꯁꯨ ꯅꯪꯉꯣꯟꯗ ꯐꯥꯔꯁꯇ ꯍꯦꯛꯇ ꯀꯣꯜ ꯇꯧꯔꯒ ꯀꯣ ꯑꯗꯤꯕꯨ ꯇꯧꯒꯦꯅ ꯇꯧꯒꯅꯤꯗ ꯑꯩꯁꯨ ꯍꯥꯟꯅ ꯅꯪꯉꯣꯟꯗ ꯀꯣꯜ ꯇꯧꯌꯦ ꯏꯆꯦ ꯏꯆꯦ ꯑꯃ ꯑꯁꯤꯗ ꯂꯩꯕ ꯏꯆꯦꯗꯣ ꯏꯝꯐꯥꯜꯗ ꯂꯩꯕ ꯏꯆꯦꯕꯨꯁꯨ ꯀꯣ ꯇꯧꯋꯤ ꯀꯣꯜ ꯀꯣꯜ ꯇꯧꯔꯒ ꯑꯗꯨꯝ ꯍꯥꯏꯈ꯭ꯔꯦ ꯇꯨ ꯉꯁꯤ ꯅꯪꯉꯣꯟꯗ ꯀꯣꯜꯇꯣꯏ ꯉꯔꯥꯡꯅꯦ ꯒꯣꯁꯟ ꯑꯩꯈꯣꯏ ꯏꯆꯦ ꯑ ꯅ ꯍꯥꯏꯔꯛꯄꯗꯤ ꯉꯔꯥꯡꯅꯦ ꯑꯗꯨ ꯑꯣꯏꯔꯁꯨ ꯑꯩꯁꯨ ꯍꯧꯖꯤꯛ ꯐꯥꯎ ꯀꯣꯜ ꯇꯧꯗ꯭ꯔꯤ
ꯌꯥꯝ ꯋꯥꯔꯕ ꯃꯥꯜꯂꯦꯅꯦ ꯅꯪꯁꯦ ꯍꯑ ꯀꯩꯅꯣ ꯋꯥꯔꯤ ꯁꯥꯕꯗ ꯏꯍꯦ ꯑꯦꯍꯦ ꯇꯧꯈ꯭ꯔꯦꯅꯦꯍꯦ
ꯑꯩ ꯀꯔꯤꯅꯣ ꯇꯧꯕꯒꯤꯅꯤ ꯍꯧꯖꯤꯛ
ꯊꯕꯛ ꯇꯧꯕ꯭ꯔꯣ
ꯇꯤ ꯅꯠꯇꯦꯗ ꯊꯕꯛ ꯅꯠꯇꯦ ꯁꯤ
ꯑꯉꯥꯡꯁꯤꯡꯗꯤ ꯅꯨꯡꯉꯥꯏꯔꯤꯕ꯭ꯔꯣ
ꯍꯣꯏ ꯑꯉꯥꯡꯁꯤꯡꯗꯤ ꯌꯥꯝꯅ ꯅꯨꯡꯉꯥꯏꯅ ꯂꯩꯗ ꯏꯜꯂꯛꯑꯁꯦ ꯑ ꯑꯩꯈꯣꯏꯒꯤ ꯍꯣꯏ ꯏꯂꯁꯦ ꯐꯖꯅ ꯅꯨꯡꯉꯥꯏꯇꯕ ꯃꯁꯥꯗꯣ ꯐꯤꯚꯔ ꯂꯩꯕ ꯑꯇꯩꯗꯤ ꯑꯗꯨꯝ ꯅꯨꯡꯉꯥꯏꯔꯒ ꯂꯩꯗ
ꯆꯪꯁꯅꯁꯨ ꯅꯨꯡꯉꯥꯏꯔꯤꯀꯣ
ꯍꯣꯏ ꯃꯥꯁꯨ ꯅꯨꯡꯉꯥꯏꯔꯤ
ꯎꯝ ꯅꯤꯡꯉꯥꯏ ꯌꯥꯝ ꯀꯥꯟ꯭ꯔꯣ
ꯂꯣꯏꯅꯃꯛ ꯀꯟꯕ ꯉꯛꯄ ꯑꯣꯏꯔꯝꯃꯅꯤꯒ ꯑꯩꯉꯣꯟꯗꯗꯤ ꯇꯧꯗꯦꯗ ꯃꯣꯏꯒꯤ ꯏꯃꯥ ꯈꯣꯏꯕꯨꯀꯣ ꯏꯗꯤ ꯍꯧꯖꯤꯛꯀꯥꯟꯗꯤ ꯐꯖꯅ ꯂꯧꯗꯦꯗ
ꯎ
ꯑꯩꯉꯣꯟꯗ ꯂꯧꯔꯒ ꯕꯦꯕꯤ ꯕꯦꯕꯤ ꯍꯥꯏꯔꯒ ꯆꯨꯞ ꯆꯨꯞ ꯇꯧꯅꯤ ꯑꯩꯃꯨꯛ ꯑꯦꯕꯔꯤ ꯃꯣꯔꯅꯤꯡꯅꯤ
ꯎꯝ
ꯑꯦꯕ꯭ꯔꯤ ꯃꯣꯔꯅꯤꯡ ꯑꯦꯚꯔꯤ ꯏꯚꯅꯤꯡ ꯆꯪꯉꯒ ꯕꯤ ꯅꯨꯡꯁꯤꯌꯦ ꯅꯨꯡꯁꯤꯌꯦ ꯍꯥꯏꯔꯤꯡ
ꯎꯝ ꯁꯝꯁꯥꯟꯗꯤ
ꯃꯥꯅꯦ ꯍꯥꯏꯕꯁꯦ ꯃꯥꯁꯦ ꯑꯗꯨꯝ ꯇꯧꯕꯗꯣ ꯆꯥꯟꯗꯤ ꯈꯔ ꯍꯧꯖꯤꯛꯇꯤꯀꯣ ꯎꯝ ꯈꯔ ꯄꯥꯈꯪ ꯊꯥꯈ꯭ꯔꯦꯅꯤ
ꯇꯔ ꯇꯔ
ꯏꯕꯅꯤꯁꯨ ꯍꯛꯆꯥꯡ ꯂꯥꯎꯧꯕ ꯆꯠꯀꯦ ꯍꯥꯏꯅ ꯈꯟꯊꯣꯛꯅꯤ ꯍꯧꯖꯤꯛꯁꯦ ꯀꯔꯝ ꯇꯧꯒꯦꯔꯣ ꯌꯦꯁ ꯁ ꯀꯔ ꯁꯣꯂꯇꯔꯤ ꯑ ꯈꯔꯤ ꯆꯥꯒꯦꯔ ꯌꯦꯟ ꯆꯖꯔ ꯍꯥꯏꯅ ꯈꯅꯕ
ꯑ ꯆꯠꯅꯦ ꯆꯥꯅꯤꯡꯅꯤꯡꯕ ꯉꯁꯤ ꯃꯟꯗꯦꯅꯤꯀꯣ ꯑꯁ ꯑꯣ ꯑꯗꯨꯅꯕꯅꯤ ꯌꯦꯟꯁꯥꯡꯒꯤꯗꯤ ꯑꯗꯨꯝ ꯊꯥꯗꯣꯛ ꯑꯄꯕ꯭ꯔꯥ ꯑꯧ ꯍꯥꯏꯕꯗꯤꯀꯣ ꯅꯣꯏꯒꯤ ꯅꯣꯏꯒꯤ ꯄꯩꯁꯥꯁꯦ ꯀꯃꯥꯏꯅ ꯇꯧꯕ꯭ꯔꯥ ꯃꯦꯠꯁ ꯄꯨꯊꯣꯛꯄ꯭ꯔꯥ
ꯍꯣꯏ ꯎꯝ ꯀꯊꯧꯔ ꯀ ꯑꯗꯨꯝ ꯁꯥꯑ
ꯑꯣ ꯑꯣ
ꯁꯤ
ꯑ ꯍꯣꯏ
ꯀꯩꯅꯣ ꯌꯦꯟ ꯃꯆꯥ ꯃꯆꯥꯗꯣ ꯑꯗꯨ ꯂꯣꯀꯦꯜꯒꯤ ꯃꯆꯥꯗꯣꯝ ꯍꯥꯏꯕ꯭ꯔꯥ ꯀꯔꯤ ꯍꯥꯏꯕ꯭ꯔꯥ ꯑꯗꯨ ꯆꯥꯕ ꯌꯥꯝ ꯅꯨꯡꯉꯥꯏꯍꯦ ꯍꯥꯎꯋꯦꯍꯦ ꯑꯗꯨ ꯂꯥꯛꯧꯕ ꯆ ꯁꯚꯦꯟꯇꯤꯅꯦ
ꯑꯣ ꯑꯩꯈꯣꯏꯗꯗꯤ ꯁꯤꯛꯁꯇꯤ ꯄꯤꯕꯅꯦ ꯑꯩꯈꯣꯏ ꯑꯣꯔꯛꯒꯗꯝꯗ ꯑꯣ ꯁꯚꯦꯟꯇꯤ ꯁꯨ ꯌꯥꯏ ꯗꯦꯜꯂꯤꯗꯁꯨ ꯁꯚꯦꯟꯇꯤ ꯄꯤꯕ ꯃꯐꯝ ꯂꯩ ꯁꯤ ꯇꯤ ꯄꯤꯕ ꯑꯃ ꯐꯝ ꯂꯩꯦ ꯉꯥꯏꯌꯣ ꯅꯪ ꯃꯤꯅꯤꯠ ꯑꯃ ꯂꯩꯔꯒ ꯆꯠꯂꯣ ꯑꯃ ꯃꯨꯠꯊꯣꯛꯈ꯭ꯔꯅꯤ ꯑꯩꯈꯣꯏꯒꯤ ꯀꯗ ꯎꯝ ꯑ ꯗꯥꯛ ꯑꯣꯏꯗ꯭ꯔꯤꯕꯕ꯭ꯔꯣ
ꯑꯍꯣꯏ ꯃꯥꯟꯗ꯭ꯔꯤꯌꯦ ꯍꯧꯖꯤꯛꯛꯇꯤ ꯌꯥꯝ ꯉꯜꯂꯤꯌꯦ
ꯑꯣ ꯑꯣ ꯑꯗꯨ ꯌꯦꯟꯗꯣ ꯀꯗꯥꯏꯗ ꯂꯧꯏꯤꯅꯤ ꯇꯝꯔꯝꯗꯔ
ꯑ ꯇꯝꯔꯣꯝꯗ ꯅꯠꯇꯦ ꯑꯁꯤꯔꯣꯝꯗ ꯂꯩꯌꯦ
ꯑꯣ ꯑꯗꯨꯗꯤ ꯁꯣꯞꯒꯨꯝꯕ ꯊꯥꯔꯨꯗꯤꯀꯣ
ꯍꯣꯏ
ꯍꯛꯆꯥꯡꯁ ꯌꯥꯝ ꯐ